ꯎꯝ
ꯍꯜꯂꯣ
ꯁꯤ ꯀꯅꯥ ꯑꯣꯏꯕꯤꯕ꯭ꯔꯣ
ꯁꯤꯁꯦ ꯖꯤꯡꯉꯝꯕꯨꯡꯒꯤ ꯅꯨꯄꯤꯅꯦ꯫
ꯑꯗ ꯁꯪꯒꯣꯝꯂꯅꯨꯡ ꯀꯅꯥꯅꯣ꯫
ꯑꯩꯒꯤ ꯅꯨꯄꯥ
ꯌꯥꯝ ꯐꯩꯅꯦ ꯑꯗꯨꯗꯤ
ꯑ ꯑꯅꯤꯅꯦ
ꯃꯕꯨꯣꯛ ꯌꯥꯝ ꯐꯕꯅꯦ ꯃꯥꯗ꯭ꯔꯣ ꯃꯥꯒꯤ ꯅꯨꯄꯤꯗꯁꯨ ꯌꯥꯝ ꯅꯨꯡꯁꯤꯕꯅꯦ
ꯍꯪ ꯅꯪ ꯌꯥꯝ ꯅꯨꯡꯁꯤꯕ꯭ꯔꯥ
ꯍꯣꯏꯅꯦ ꯑꯗꯣ ꯃꯥꯗꯣ
ꯎꯝ
ꯐꯅꯕ ꯃꯥꯏ ꯅꯨꯄꯤꯗ
ꯍꯒꯤ ꯀꯣ
ꯎꯝ
ꯅꯪ ꯍꯥꯏꯕꯗꯣ
ꯎꯝ
ꯑꯩꯗꯤ ꯊꯥꯖꯗꯦ ꯌꯥꯝ ꯅꯨꯡꯇꯤꯗꯨꯗꯤꯀꯣ ꯅꯨꯡꯗꯥꯡꯗꯣ ꯐꯣꯟ ꯇꯧꯔꯀꯅꯤ ꯅꯨꯡꯁꯤꯗꯕꯒꯤ ꯅꯤꯡꯁꯤ ꯅꯤꯡꯁꯤꯡꯗ꯭ꯔꯦ ꯑꯗꯨꯒ ꯇꯦꯛꯁꯁꯨ ꯊꯥꯔꯛꯇ꯭ꯔꯦ ꯑꯁꯤ ꯅꯨꯡꯁꯤꯕ ꯅꯠꯇꯦ ꯑꯁꯤꯁꯦ ꯄ꯭ꯔꯥꯏꯌꯣꯔꯤꯇꯤꯁꯦ ꯅꯪꯒꯤꯗꯣ ꯑꯩ ꯑꯩꯗꯤ ꯂꯥꯁꯇ ꯑꯣꯏꯔꯝꯃꯦꯕ
ꯃꯥꯗ ꯆꯥꯛ ꯆꯥꯕ ꯆꯠꯀꯦ ꯍꯥꯏꯕ ꯃꯥꯒꯤ ꯃꯣꯏꯒꯤ
ꯀꯅꯥꯅ ꯆꯥꯛ ꯆꯥꯕ ꯆꯠꯀꯦ ꯍꯥꯏꯕ꯭ꯔꯥ ꯅꯪꯅꯤꯅꯦ ꯆꯥꯛ ꯆꯥꯒꯦ ꯕꯗꯣ ꯑꯦ
ꯃꯣꯏꯒꯤ ꯑꯟꯇꯤꯒꯤ ꯌꯨꯝꯗ ꯑꯗꯣ ꯑꯩꯅ
ꯑꯩꯈꯣꯏ ꯆꯠꯇꯦ ꯍꯥꯏꯗ꯭ꯔꯥ ꯑꯩ ꯑꯩ ꯆꯠꯇꯦ ꯍꯥꯏꯔꯦꯅꯦ ꯑꯦ
ꯆꯜꯂꯦ ꯍꯥꯏꯌꯦ
ꯎꯝ ꯐꯠꯇꯦ
ꯆꯠꯂꯦ ꯍꯥꯏꯌꯦꯦꯗ ꯀꯔꯤꯒꯤꯅꯣ ꯅꯪꯁ
ꯍꯦ ꯑ ꯅꯪ ꯆꯥꯒꯦ ꯍꯥꯏꯔꯒ ꯑꯩꯅ ꯐꯣꯟ ꯊꯝꯕꯗꯣ
ꯎꯝ
ꯑꯗꯨꯒ ꯑꯩ ꯆꯥꯛꯇꯥꯕ ꯂꯣꯏꯔꯒ ꯏꯔꯨꯅꯤꯉꯥꯏꯁꯨ ꯂꯩꯔꯤꯛꯅꯦ ꯑꯗꯨ ꯏꯔꯨꯔꯒ ꯎ ꯂꯥꯏꯛ ꯂꯥꯛꯄ ꯑꯗꯨ ꯐꯣꯟ ꯆꯥꯔꯖ ꯇꯧꯔꯦ ꯆꯁ ꯇꯧꯔꯒ ꯉꯥꯏꯍꯥꯛꯇꯪ ꯂꯩꯔꯦ ꯑꯩ ꯇꯨꯝꯅꯤꯡꯗ꯭ꯔꯦ ꯑꯗꯨ ꯇꯨꯝꯔꯦ ꯍ ꯇꯨꯝꯔꯒ ꯍꯥꯎꯒꯠꯄ ꯃꯇꯝꯗꯨꯁꯨ ꯅꯪ ꯇꯦꯛꯁꯨ ꯊꯥꯕꯤꯗꯦ ꯑꯩ ꯊꯥꯗ꯭ꯔꯗꯤ ꯊꯥꯕ ꯌꯥꯔꯔꯣꯏ ꯍꯥꯏꯅ ꯅꯪ ꯈꯜꯂꯦꯕ ꯀꯣ ꯑꯩꯒꯤ ꯄ꯭ꯔꯦꯟꯁꯤꯡꯁꯦ ꯇꯥꯛꯑꯣ ꯇꯥꯛꯑꯣ ꯐꯔꯁ ꯑꯩ ꯋꯥ ꯑꯩ ꯋꯥ
ꯑꯩꯗꯣ ꯃꯨꯚꯤ ꯌꯦꯡꯕ ꯑꯣ ꯃꯨꯚꯤꯗꯣ ꯈꯔ ꯁꯥꯡꯕꯅꯤꯅꯀꯣ ꯑꯗꯨ ꯌꯦꯡꯂꯒ ꯂꯩ ꯑꯗꯨ ꯑꯗꯨꯒꯤꯅꯦ
ꯃꯨꯚꯤꯗꯤꯀꯣ ꯃꯨꯚꯤꯗꯤꯀꯣ ꯑꯗꯨꯝ ꯂꯩꯒꯅꯤ
ꯅꯪꯁꯨ ꯑꯗꯨꯝ ꯂꯩꯒꯅꯤ
ꯑꯥ ꯑꯗꯨꯝ ꯂꯩꯔꯣꯏ ꯃꯤꯗꯤꯀꯣ
ꯎꯝ
ꯉꯁꯤ ꯉꯁꯤ ꯌꯥꯝ ꯅꯨꯡꯁꯤꯔꯦ ꯍꯌꯥꯡ ꯅꯨꯡꯁꯤꯗꯦ ꯀꯣ ꯎꯝ ꯋꯥꯈꯜꯗꯣ ꯆꯦꯟꯖ ꯇꯧꯋꯤ ꯍꯥꯏꯕꯅꯦꯕ ꯑꯗꯨꯒꯤꯅꯦ ꯃꯨꯚꯤꯗꯤꯀꯣ ꯅꯪꯒꯤ ꯐꯣꯟꯗ ꯑꯗꯨꯝ ꯂꯩꯒꯅꯤ ꯅꯪ ꯁꯔꯁ ꯇꯥꯧꯕꯗ ꯑꯗꯨꯝ ꯂꯩꯒꯅꯤ
ꯂꯩꯔꯔꯣꯏ
ꯑꯦ ꯃꯨꯚ ꯑꯩ ꯑꯩꯗꯤꯀꯣ ꯑꯩ ꯁꯥꯎꯔꯗꯤ ꯐꯣꯟ ꯄꯥꯏꯈꯥꯠꯇꯦ ꯍꯥꯏꯕ ꯅꯪ ꯈꯪꯗ꯭ꯔꯣ
ꯎꯝ
ꯑꯩ ꯋꯥꯃ ꯅꯪ ꯍꯉ ꯍꯩꯒꯅꯤ ꯍꯥꯏꯕꯁꯦ ꯅꯪ ꯈꯪꯗ꯭ꯔꯣ
ꯐ ꯑꯗꯣ
ꯈꯪꯒ ꯄꯨꯡ ꯕꯥꯔꯣ ꯌꯥꯎꯕ ꯃꯐꯥꯎ ꯅꯪ ꯐꯣꯟ ꯇꯧꯔꯛꯇ꯭ꯔꯤ ꯑꯦꯁ ꯑꯦꯝ ꯑꯦꯁ ꯀꯔꯤ ꯃꯆꯨ ꯊꯥꯕꯤꯗꯦ ꯑꯁꯤꯁꯦ ꯑꯩꯒꯤ ꯄ꯭ꯔꯥꯏꯌꯣꯔꯤꯇꯤꯁꯦ ꯑꯩ ꯅꯠꯇꯕ ꯅꯪ ꯃꯨꯕꯤꯅꯦꯕꯀꯣ
ꯑ
ꯅꯪꯒꯤ ꯐꯨꯔꯦꯟꯗꯨꯅꯦꯕꯀꯣ
ꯅꯠꯇꯦ
ꯑꯩ ꯑꯩ ꯑꯩ ꯄ꯭ꯔꯥꯏꯌꯣꯔꯤꯇꯤꯁꯦ ꯑꯩꯁꯦ ꯂꯥꯁꯇ ꯑꯣꯏꯔꯝꯃꯦꯕꯀꯣ
ꯃꯦ ꯅꯪꯗꯤ ꯄꯥꯏꯣꯔꯤꯇꯤ ꯄꯥꯏꯣꯔꯤꯇꯤ ꯄ꯭ꯔꯌꯣꯔꯤꯇꯤ ꯄ꯭ꯔꯌꯣꯔꯤꯇꯤꯒꯤ ꯑꯃꯥꯡꯉꯗꯤ ꯄ꯭ꯔꯌꯣꯔꯤꯇꯤ ꯑꯩꯅ ꯅꯪꯇꯤ ꯀꯣꯜ ꯇꯧꯔꯁꯨ ꯄ꯭ꯔꯥꯏꯌꯣꯔꯤꯇꯤ ꯄ꯭ꯔꯥꯏꯌꯣꯔꯤꯇꯤ
ꯅꯨꯡ ꯀ ꯅꯠꯇꯦ ꯅ ꯍꯥꯏ ꯀꯣ ꯅꯨꯡꯗꯥꯡꯗꯣ ꯑꯩ ꯉꯥꯏꯕꯅꯤ ꯍꯥꯏꯕꯅꯦꯕ ꯅꯪꯅ ꯑꯩ ꯍꯩꯇꯔꯄ꯭ꯔꯁꯨ ꯅꯪꯅ ꯇꯧꯕꯤꯕ ꯌꯥꯗ꯭ꯔꯣ ꯑꯩꯅ ꯍꯥꯏꯕ ꯃꯇꯝ ꯈꯛꯇ ꯅꯪꯒꯤ ꯐꯣꯟ ꯇꯧꯋꯤꯅꯦ ꯑꯁꯤ ꯑꯁꯤꯁꯦ ꯀꯔꯤꯅꯣꯕ
ꯅꯆꯅꯤ ꯊꯅ ꯅꯆꯅꯤ ꯊꯅ
ꯀꯥꯏ ꯁꯤꯛ ꯅꯅꯣꯕ
ꯅꯪꯅ ꯆꯤꯡ ꯌꯥꯝ ꯊꯤꯌꯦ
ꯅꯪꯅꯦꯍꯦ ꯅꯪ ꯅꯪ ꯅꯪ ꯋꯥ ꯉꯥꯡꯕ ꯍꯥꯏꯇꯕꯒꯤ ꯑꯩ ꯆꯤꯟꯊꯤꯕ ꯑꯣꯏꯔꯦꯕꯀꯣ ꯍꯖꯥꯏ
ꯋꯥꯁꯦ ꯆꯐꯦꯠ ꯆꯐꯦꯠ ꯆꯐꯦꯠ ꯉꯥꯡꯉꯦꯗ ꯅꯪ
ꯇꯞꯦꯠ ꯆꯄꯦꯠ ꯅꯠꯇꯦ ꯏꯁꯦ
ꯎꯝ
ꯀꯅꯥꯅ ꯐꯣꯟ ꯇꯧꯔꯛꯀꯗ꯭ꯔꯥ ꯍꯥꯏꯅ ꯈꯟꯕꯅꯦꯕꯀꯣ ꯐꯁ ꯇꯥꯏꯗ ꯅꯪ ꯀꯔꯤ ꯍꯥꯏꯔꯦ ꯐꯔꯁ ꯇꯥꯏ ꯅꯨꯄꯤꯅ ꯅꯪꯕꯨ ꯅꯨꯡꯁꯤꯌꯦ ꯍꯥꯏꯕ꯭ꯔꯥ ꯑꯣꯔ ꯅꯪꯅ ꯅꯨꯡꯁꯤ ꯍꯥꯏꯕ꯭ꯔꯥ ꯅꯪꯅꯅꯦꯀꯣ ꯑꯗꯨꯗꯤ ꯅꯪꯅ ꯇꯧꯒꯗꯕ ꯑꯩꯅ ꯅꯨꯡꯁꯤ ꯑꯦꯦ ꯍꯥꯏꯗꯨꯗꯤ ꯑꯩꯅ ꯇꯧꯒꯗꯕ
ꯄꯨꯡ ꯑꯃꯈꯛꯇ
ꯅꯪꯁꯦ ꯍꯣꯏ ꯑꯅꯤꯒꯤ ꯔꯦꯁꯄꯣꯟꯁꯤꯕꯜꯅꯦꯕꯀꯣ ꯅꯪꯅ ꯅꯨꯡꯁꯤ ꯅꯤꯡꯕꯒꯤ ꯅꯨꯡꯁꯤꯕꯅꯦꯕꯀꯣ ꯈꯪꯕ꯭ꯔꯥ
ꯎ ꯍ ꯎꯝ ꯍꯝ
ꯑꯗꯨꯒꯤ ꯅꯪ ꯑꯁꯤꯒꯤ ꯔꯤꯂꯦꯁꯟꯁꯤꯞꯁꯦ ꯔꯦꯁꯄꯣꯟꯁꯤꯕꯜ ꯇꯧꯒꯗꯕꯅꯦ ꯊꯕꯛ ꯈꯨꯗꯤꯡꯃꯛ ꯂꯅ ꯇꯧꯒꯗꯕꯅꯦꯕ ꯎꯝ
ꯄꯨꯡ ꯑꯃꯈꯛꯇ ꯑꯃꯨꯛ ꯀꯣꯜ ꯇꯧꯔꯛꯇꯔꯗꯤ ꯕꯔ‌ꯦꯛꯀꯞ ꯕꯔ‌ꯦꯛꯀꯞ
ꯄꯨꯡ ꯑꯃ ꯅꯠꯇꯦ ꯕꯥ ꯌꯦꯡꯉꯣ ꯄꯨꯡ ꯕꯔꯣ ꯌꯥꯎꯔꯦꯕꯀꯣ ꯅꯪ ꯐꯣꯟ ꯇꯧꯔꯛꯕ꯭ꯔꯣ ꯍꯧꯒꯠꯂꯤ ꯍꯧꯒꯕꯁꯨ ꯊꯦꯡꯅ ꯍꯧꯒꯠꯂꯤ ꯌꯦꯡꯉꯨ ꯀꯃꯥꯏꯅ ꯍꯤꯡꯒꯗ꯭ꯔꯥꯅꯦ ꯑꯁꯤ ꯂꯩꯕꯥꯛꯒ
ꯅꯪꯁꯦ ꯀꯟꯅ ꯊꯤꯔꯦ
ꯍꯥꯏꯕꯗꯤ
ꯀꯔꯤ ꯀꯔꯤ ꯀꯔꯤ ꯇꯧꯔꯁꯨ ꯑꯩꯕꯨ ꯅꯤꯡꯁꯤꯡꯒꯗꯕ ꯈꯪꯕ꯭ꯔꯥ ꯈꯪꯕꯤꯕ꯭ꯔꯥ
ꯈꯪꯉꯦ ꯈꯪꯕꯤꯕꯅꯦ ꯈꯪꯕꯤꯗꯕꯗꯤ ꯅꯪꯅꯦ
ꯑꯗꯣ ꯑꯗꯣ ꯍꯜꯂꯣ ꯍꯜꯂꯣ
ꯑꯣ
ꯀꯩꯗꯧꯔꯦ
ꯎꯝ꯫
ꯑꯩ ꯕꯔꯁ ꯌꯦꯡꯕ ꯆꯠꯄ
ꯀꯔꯤꯒꯤ ꯍꯧꯖꯤꯛ
ꯍꯥ
ꯀꯔꯤꯒꯤ ꯍꯧꯖꯤꯛ
ꯑꯣ ꯑꯩꯈꫭꯏꯒꯤ ꯇꯦꯕꯥꯜꯗꯣ
ꯎꯝ꯫
ꯁꯦꯡꯅꯤꯉꯥꯏ ꯂꯩꯕ ꯑꯗꯨꯒꯤ
ꯑꫭꯍꯣ ꯑꯣ ꯑꯁꯦꯡꯕ꯭ꯔꯣ
ꯍꯣꯏ꯫
ꯑꯩꯅ ꯍꯥꯏꯕꯗꯤ ꯅꯤꯡꯁꯤꯡꯒꯗꯕꯅꯦ ꯍꯥꯏꯕꯅꯤꯗ ꯑꯩꯕꯨ ꯀꯔꯤ ꯀꯔꯤ ꯇꯧꯔꯁꯨ ꯀꯣ
ꯎꯝ꯫
ꯑꯩꯗꯤ ꯑꯗꯨꯝ ꯅꯤꯡꯁꯤꯡꯉꯦ ꯑꯗꯨꯒꯤ ꯅꯪꯕꯨ ꯑꯗꯨꯃꯥꯏꯅ ꯀꯣꯜ ꯇꯧꯔꯛꯇꯦ ꯑꯗꯨ ꯇꯧꯔꯛꯇꯦ ꯍꯥꯏꯕꯗꯣ ꯑꯦ ꯅꯨꯃꯤꯠ ꯃꯤꯅꯤꯛ ꯑꯃ ꯈꯠꯇꯁꯨ ꯅꯪꯒꯤ ꯀꯔꯤꯔ ꯄꯦꯛꯇ꯭ꯔꯥ ꯀꯔꯤ ꯑꯩꯕꯨ ꯋꯦꯠ ꯇꯧꯏꯀꯣ ꯅꯪꯒꯤꯔꯥ ꯅꯣꯇꯤꯐꯤꯀꯦꯁꯟ ꯂꯣꯏ ꯂꯥꯛꯄꯗꯣ ꯅꯪꯒꯤꯔꯥ ꯍꯥꯏꯅ ꯈꯟꯕꯅꯤꯀꯣ ꯅꯪꯗꯤ ꯑꯗꯨꯃꯥꯏꯅꯁꯨ ꯈꯟꯕꯤ ꯈꯟ ꯈꯟꯗꯕ ꯃꯥꯜꯂꯤꯕ
ꯈꯟꯕꯅꯦꯏ ꯉꯥꯏ ꯉꯥꯏꯕꯒꯤ ꯃꯍꯨꯠꯇ ꯅꯪꯁꯨ ꯇꯧꯔꯛꯄ ꯌꯥꯗꯕ꯭ꯔꯣ ꯍꯥ ꯉꯥꯏꯕꯒꯤ ꯃꯍꯨꯠꯇ
ꯆꯀꯗꯕꯅꯤꯅꯦ ꯅꯨꯄꯤꯅ ꯅꯠꯇꯦꯅꯦ ꯅꯨꯄꯤꯅ ꯂꯨꯍꯣꯡ ꯆꯨꯝꯇ꯭ꯔꯣꯅꯦ ꯑꯗꯨꯗꯤ
ꯑꯗꯨ ꯋꯥꯈꯜ ꯂꯩꯔꯗꯤ ꯅꯣꯏꯁꯦ ꯌꯥꯝ ꯐꯠꯇꯦ
ꯎꯪ ꯀꯔꯤ ꯐꯠꯇꯦ ꯅꯨꯄꯤꯅ ꯂꯍꯣꯡꯒꯗ꯭ꯔꯥꯅꯦ
ꯃꯤ ꯑꯃ ꯃꯤ ꯑꯃꯈꯛꯇꯕꯨ ꯌꯦꯡꯕ ꯌꯥꯗꯦ
ꯑꯗꯨꯗꯤ ꯃꯤ ꯃꯤ ꯑꯍꯨꯝ ꯃꯔꯤ ꯀꯣꯏꯅꯥꯎ ꯍꯥꯏꯕ꯭ꯔꯣ
ꯍꯝ ꯃꯤ ꯑꯅꯤꯃꯛ ꯃꯥꯟꯅꯒꯗꯕꯅꯦ
ꯀꯅꯥ ꯀꯅꯥꯒ ꯑꯩꯗꯤ ꯃꯅꯥꯥꯡꯗꯕꯒꯤ ꯍꯥꯏꯗꯤ ꯀꯣ ꯀꯨ ꯇꯥꯏꯞꯇ ꯂꯩꯅꯤꯡ ꯇꯦꯕ ꯅꯪ ꯆꯥꯄ꯭ꯔꯤ ꯆꯥꯄ꯭ꯔꯤ ꯍꯥꯏꯕꯗꯣ ꯅꯪ ꯑꯣꯏꯈ꯭ꯔꯦ
ꯎꯝ ꯇꯔꯤ ꯍ
ꯆꯥꯄ꯭ꯔꯤ ꯆꯥꯄꯔꯤ ꯍꯥꯏꯔꯒ ꯆꯥꯄ꯭ꯔꯤꯒꯤ ꯒ꯭ꯔꯤꯔꯥ ꯆꯄ꯭ꯔꯤ ꯈꯣꯏꯅ ꯅꯨꯡꯁꯤꯕꯗꯣꯝ ꯑꯣꯏꯣꯏꯗꯤ ꯑꯦꯛꯁꯟ ꯑꯣꯏꯅ ꯄꯥꯜꯂꯦꯕꯀꯣ
ꯃꯧꯛꯇ ꯅꯠꯇꯕ ꯃꯣꯏꯗꯤ ꯑꯦꯛꯁꯟ ꯄꯥꯜꯂꯦꯕ
ꯅꯪꯗꯤ ꯑꯦꯛꯁꯥꯟꯁꯨ ꯄꯥꯟꯗꯦ ꯃꯛꯇꯒꯤꯁꯨ ꯊꯣꯛꯇꯦ
ꯑꯩꯗꯤ ꯋꯥꯈꯜꯗꯅꯦ ꯑꯁꯦꯡꯕ ꯋꯥꯈꯜꯅꯦ ꯑꯩꯗꯤ
ꯋꯥꯈꯜ ꯑ ꯋꯥꯈꯜꯅ ꯀꯔꯤ ꯇꯧꯒꯅꯤ ꯅꯪꯒꯤ ꯋꯥꯈꯜꯗ ꯑꯩꯕꯨ ꯅꯨꯡꯁꯤ ꯍꯥꯏꯔꯒ ꯑꯩ ꯈꯪꯗ꯭ꯔꯅꯦ
ꯋꯥꯈꯜ ꯍꯥꯏꯕ ꯅꯠꯇꯦ ꯂꯥꯟꯕꯅꯦ ꯊꯝꯃꯣꯏ ꯍꯥꯏꯕꯅꯦ ꯊꯃꯣꯏꯗꯒꯤ ꯑꯩꯗꯤ ꯑꯁꯦꯡꯕ ꯅꯨꯡꯁꯤꯕꯒꯤꯅꯤ ꯃꯄꯥꯟꯗ ꯑꯦꯛꯁꯟ ꯇꯧꯔꯒ ꯊꯃꯣꯏꯗ ꯅꯨꯡꯁꯤꯗ꯭ꯔꯗꯤ
ꯑꯦꯛꯁꯟ ꯑꯦꯁꯟꯁꯨ ꯊꯣꯛꯀ ꯗꯕꯅꯤꯅꯦ ꯇꯧꯕ ꯈꯨꯗꯤꯡ ꯑꯦꯛꯁꯟ ꯊꯣꯛꯀꯗꯕꯅꯤ ꯑꯦꯛꯁꯟ ꯊꯣꯛꯇ꯭ꯔꯗꯤ ꯄ꯭ꯔꯨꯐ ꯂꯩꯇꯦꯕꯀꯣ
ꯎꯝ ꯂꯩ ꯀꯔꯤꯒꯤ ꯂꯩꯇꯕ ꯂꯩ
ꯎꯝ ꯂꯩꯇꯦ
ꯂꯩꯌꯦ
ꯂꯩꯇꯦ
ꯂꯩ ꯂꯩ ꯂꯩ
ꯂꯩꯇꯦ ꯂꯩꯇꯦ ꯂꯩꯇꯦ ꯂꯩꯇꯦ
ꯂꯩꯌꯦ ꯂꯩꯌꯦ ꯂꯩꯌꯦ
ꯅꯪꯁꯦ ꯅꯪꯒꯤ ꯈꯛꯇ ꯈꯜꯂꯦꯕ
ꯑꯩꯒꯤ ꯈꯛꯇ ꯈꯟꯕ ꯅꯠꯇ
ꯅꯪꯀꯣ ꯎꯝ ꯅꯪ ꯈꯛꯇꯒꯤ ꯈꯜꯂꯔꯥ ꯀꯣꯏꯔꯥ ꯁꯣ ꯐꯤꯁ ꯑꯣꯏꯕꯀꯣ
ꯅꯠꯇ ꯐꯦꯟ ꯃꯈꯣꯟ ꯇꯥꯕ꯭ꯔꯥ
ꯇꯥꯗꯦ
ꯑꯃꯨꯛ ꯇꯧꯔꯑꯣꯅꯦ
ꯑꯩ ꯑꯃꯨꯛ ꯇꯧꯔꯛꯑꯣ
ꯎꯝ